ꯑ ꯇꯥꯏꯌꯦ
ꯀꯩꯗꯧꯔꯤꯅꯣ
ꯑꯩ ꯗꯥꯛꯇꯔꯗ ꯂꯩꯌꯦ
ꯀꯩꯒꯤ ꯑꯅꯥꯕ ꯂꯩꯔꯕꯣ
ꯅꯠꯇꯦ ꯑꯩ ꯑꯪꯀꯜ ꯅꯃꯥꯗ
ꯍꯣꯏ
ꯅꯥꯕ ꯑꯗꯒꯤ ꯑꯗꯨ ꯃꯥꯒꯤ ꯁꯦꯕꯥ ꯇꯧꯕ ꯆꯠꯄ
ꯑꯣ
ꯉꯔꯥꯡ
ꯍꯥꯥ
ꯉꯔꯥꯡꯗꯤ ꯄꯣꯊꯥꯕ ꯐꯪꯗꯦ ꯑꯗꯣ ꯉꯁꯤ ꯅꯨꯃꯤꯠꯇꯤ ꯃꯤ ꯈꯔ ꯌꯥꯝ ꯂꯥꯛꯈꯣꯀꯣ ꯑꯗꯨꯒꯤ ꯑꯩ ꯀꯣꯜ ꯀꯣꯜ ꯉꯥꯡꯅꯕ ꯌꯥꯔꯦꯅ ꯉꯥꯡ
ꯍꯣꯏꯅꯦ ꯅꯪ ꯍꯣꯏ ꯍꯣꯏ ꯍꯣꯏ ꯆꯨꯝꯃꯦ ꯆꯨꯝꯃꯦ ꯆꯥꯛ ꯆꯥꯔꯕꯣ
ꯆꯥꯔꯦ
ꯀꯔꯤ ꯑꯦꯟꯁꯥꯡ ꯆꯥꯏ
ꯃꯪꯒꯟ ꯃꯪꯒꯟꯗꯣ ꯈꯪꯉꯦꯀꯣ
ꯍꯣꯏ
ꯃꯪꯒꯟꯒ ꯁꯟꯁꯥ ꯑꯀꯪꯕꯗꯣ ꯑꯗꯨꯒ ꯑꯃ ꯊꯣꯡꯕ ꯆꯥꯏ ꯑꯗꯨꯒ ꯊꯥꯡꯖꯤꯡ ꯑꯃꯦꯠꯄ ꯑꯃ ꯑꯗꯨꯒ ꯀꯥꯡꯉꯧ ꯑꯃ
ꯃꯤꯅ ꯊꯣꯡꯉꯒ ꯄꯤꯔꯛꯄꯅꯦ
ꯍꯥꯎꯅꯤꯍꯦ
ꯎꯝ ꯍꯥꯎꯋꯦ
ꯉꯔꯥꯡ ꯐꯖꯅ ꯇꯨꯝꯗꯕꯒꯤ ꯉꯁꯤ ꯌꯥꯝ ꯆꯥꯕ ꯇꯥꯔꯦ ꯍꯥ ꯅꯪꯁꯦ
ꯑꯩꯗꯤ ꯉꯔꯥꯡꯁꯨ ꯇꯨꯝꯃꯦ ꯑꯩꯈꯣꯏ ꯗꯗꯥ ꯑꯃꯅ ꯗꯗꯥ ꯑꯅꯤ ꯂꯩꯌꯦꯕꯀꯣ ꯃꯕꯥꯅꯤꯅ ꯁꯪꯕꯤꯌꯦꯕ ꯂꯩꯕꯗꯣ ꯗꯣꯛꯇꯔꯗ ꯂꯩꯕꯗꯣ ꯃꯤꯗꯤ ꯌꯥꯝꯕꯀꯣ
ꯍ
ꯃꯤꯗꯤ ꯌꯥꯝꯃꯦꯕ ꯗꯣꯛꯇꯔꯗ ꯂꯩꯕꯗ ꯃꯤ ꯁꯤꯕꯥꯒꯤ ꯏꯈꯛꯇ ꯃꯤ ꯃꯔꯤ ꯑꯗꯨꯗ ꯑꯩ ꯑꯩꯅ ꯂꯩꯕꯁꯤꯅ ꯍꯣꯔꯦꯟ ꯃꯥꯅ ꯅꯥꯕ ꯍꯧꯔꯀꯥꯟꯗ ꯊꯦꯝꯕꯗꯣ ꯃꯤ ꯑꯇꯣꯞꯄꯅ ꯊꯦꯝꯕ ꯌꯥꯗꯕ
ꯑꯣ
ꯅꯤꯡꯉꯥꯏ ꯌꯥꯝ ꯀꯟꯕ ꯍꯥꯏꯇꯥꯔꯦ
ꯑꯆꯥ ꯑꯆꯥꯆꯥ ꯅꯪꯁꯦ ꯃꯕꯣꯛ ꯌꯥꯝ ꯐꯥꯕ ꯃꯥꯜꯂꯤꯅꯦ ꯑꯗꯨꯗꯤ
ꯍꯠ
ꯑꯗꯨꯒꯤ ꯅꯪꯉꯣꯟꯗ ꯆꯠꯅꯤꯡꯈ꯭ꯔꯦꯕ
ꯑꯦꯛꯁꯇ꯭ꯔꯥꯅꯤ ꯑꯩꯅ
ꯎꯝ ꯑꯗꯨ ꯅꯠꯇꯗꯤ ꯀꯔꯤ ꯀꯔꯤ ꯊꯕꯛ ꯇꯧꯔꯤꯅꯣ ꯅꯪꯗꯤ
ꯀꯩꯕ
ꯀꯔꯤ ꯀꯔꯤ ꯊꯕꯛ ꯇꯧꯕ ꯆꯠꯂꯣ ꯅꯪꯁꯦ
ꯀ꯭ꯔꯤꯁꯇꯣꯗꯨꯗ
ꯅꯣꯡ ꯆꯨꯕ꯭ꯔꯥ
ꯅꯣꯡ ꯆꯨꯗꯦ ꯅꯣꯡꯗꯤ ꯆꯨꯒꯗꯧꯕꯗꯤ ꯃꯥꯜꯂꯦ ꯑꯗꯨ ꯋꯦꯗꯔꯗꯣ ꯌꯦꯡꯅ ꯀꯥꯟꯗ ꯑꯗꯨ ꯆꯨꯗꯤ ꯆꯨꯗ꯭ꯔꯤ
ꯑꯣ ꯑꯁ ꯋꯦꯗꯔꯁꯤꯁꯨ ꯅꯨꯡꯉꯥꯏꯗꯣꯏꯅꯦ ꯍꯟꯗꯛꯁꯦ
ꯅꯣꯡ ꯆꯨꯕꯅ ꯅꯨꯡꯉꯥꯏꯇ꯭ꯔꯣ ꯁꯥꯕꯗ ꯏꯪꯉꯦꯗꯅ
ꯑꯁ ꯇꯜꯂꯦ ꯑꯁꯤꯗꯗꯤ ꯌꯥꯝ ꯏꯪꯉꯦ
ꯏꯉ ꯋꯥ
ꯍꯣꯏ
ꯎꯝ ꯑꯩꯈꯣꯏꯗꯗꯤ ꯅꯨꯃꯤꯗꯥꯡꯗ ꯇꯨꯝꯕ ꯀꯥꯟꯗꯁꯨ ꯐꯩ ꯌꯥꯎꯗꯕꯤꯗ ꯑꯗꯨꯝ ꯇꯨꯝꯕ ꯌꯥꯏ ꯁꯥꯕꯅꯤꯅ ꯀꯣꯐꯅꯤ ꯊꯥꯔꯒ
ꯏꯁ ꯐꯦꯟ ꯑꯃꯨꯛ ꯊꯥꯏꯅꯤ
ꯎꯝ ꯐꯦꯟꯁꯨ ꯊꯥꯅꯦ
ꯑꯩꯈꯣꯏꯅꯗꯤ ꯕ꯭ꯂꯦꯡꯀꯦꯠ ꯍꯥꯞꯇ꯭ꯔꯗꯤ ꯌꯥꯗꯣꯏ
ꯑꯗ ꯑꯩꯗꯣ ꯃꯍꯧꯁꯥꯅꯗꯤꯀꯣ
ꯎꯝ
ꯑꯗ ꯌꯨꯝꯗ ꯂꯩꯕ ꯀꯥꯟꯗꯗꯤ ꯑꯩ ꯀꯩꯅꯣ ꯇꯧꯋꯦꯕ ꯇꯨꯝꯕ ꯀꯥꯟꯗ ꯕ꯭ꯂꯦꯡꯀꯦꯠꯇꯣ ꯃꯆꯥ ꯑꯣꯏꯔꯁꯨ ꯑꯗꯨꯝ ꯁꯨꯞꯄꯒ ꯇꯨꯝꯃꯦꯕ ꯑꯗꯣ ꯁꯤꯗꯗꯤꯅꯦ
ꯎꯝ
ꯄꯨꯔꯥꯅꯨ ꯉꯥꯏꯅ ꯇꯨꯝꯃꯣꯏꯒꯦ ꯈꯟꯕ ꯋꯥꯈꯟꯗ ꯃꯔꯝꯗꯤ ꯑꯅꯥꯕ ꯁꯦꯟꯅꯕꯅꯤꯅ ꯍꯣꯔꯦꯟ ꯄꯨꯔꯥ ꯔꯥ ꯃꯨꯟꯅꯊꯥꯔꯒ ꯇꯨꯝꯒ꯭ꯔꯗꯤ ꯍꯣꯔꯦꯟ ꯍꯧꯗꯣꯔꯗꯤ ꯇꯥꯗꯔꯒ ꯑꯗꯨꯒꯤ ꯌꯥꯝ ꯁꯄꯤꯁꯦꯜ ꯑꯣꯏꯅ ꯇꯨꯝꯕꯗꯣ ꯄꯥꯝꯗꯕ
ꯃꯇꯝ ꯋꯥꯕꯗꯤ ꯋꯥꯔꯝꯒꯅꯤ ꯑꯅꯥ ꯌꯦꯡꯁꯤꯟꯕꯁꯨꯀꯣ
ꯋꯥꯏꯌꯦ ꯑꯗꯣ ꯃꯥꯅ ꯅꯥꯕꯁꯨ ꯑꯃꯨꯛꯀꯥ ꯌꯦꯡꯕ ꯉꯝꯗꯕꯀꯣ ꯑꯁ ꯑꯩꯗꯤ ꯑꯗꯨꯝ ꯀꯝꯅꯤꯡꯉꯦ ꯃꯥ ꯎꯔꯗꯤ ꯑꯗꯨ ꯃꯥꯒꯤꯅꯥꯛꯇ ꯂꯩꯇ꯭ꯔꯒꯗꯤ ꯑꯁ ꯑꯃꯨꯛꯀ ꯃꯄꯥꯟꯗ ꯊꯣꯛꯈ꯭ꯔꯗꯤ ꯀꯞꯅꯤꯡꯗꯦ ꯑꯗꯨ ꯃꯥꯒꯤ ꯅꯥꯛꯇ ꯂꯩꯔꯀꯥꯟꯅꯗꯤ ꯅꯥꯢꯌꯦ ꯅꯥꯏꯌꯦ ꯍꯥꯏꯕ ꯀꯥꯟꯗꯗꯤ ꯌꯦꯡꯕ ꯉꯝꯗꯕꯒꯤ ꯍꯥꯐ ꯍꯥꯐ ꯁꯤꯌꯥꯔꯔꯤꯡ ꯇꯧꯕ ꯌꯥꯔꯗꯤ ꯐꯗꯧꯕ
ꯌꯥꯗꯕꯅꯤꯅ ꯑꯗꯨꯝ ꯌꯦꯡꯉ ꯂꯩꯕꯅꯤꯅ ꯑꯁ ꯌꯦꯡꯕ ꯉꯝꯗꯦ
ꯃꯁꯥ ꯐꯠꯇꯕ ꯃꯤꯁꯤꯡꯗꯤ ꯑꯃꯨꯛ ꯌꯦꯡꯉꯒ ꯑꯗꯨ ꯑꯅꯥꯕ ꯌꯦꯡꯁꯤꯟꯕꯗꯨ ꯃꯣꯏꯁꯨ ꯑꯃꯨꯛ ꯅꯥꯕꯅꯤꯀꯣ
ꯗ꯭ꯔꯤꯉꯩꯗ ꯈꯔꯗꯤ ꯆꯦꯛꯁꯤꯜꯂꯗꯤ ꯐꯥꯜꯗꯕꯀꯣ ꯆꯦꯛꯁꯤꯜꯍꯧꯗ꯭ꯔꯕꯅꯤꯅ ꯃꯥꯒꯤ ꯀꯟꯗꯤꯁꯟꯁꯦ ꯌꯥꯝ ꯂꯨꯒ꯭ꯔꯦꯕ ꯗꯣꯛꯇꯔꯅ ꯆꯠꯈ꯭ꯔꯣ ꯍꯥꯏꯕꯅꯦꯕ ꯑꯗꯣ ꯑꯩꯈꯣꯏꯅ ꯋꯥꯈꯜ ꯅꯨꯡꯉꯥꯏꯅꯉꯥꯏꯒꯤ ꯑꯗꯨꯝ ꯊꯝꯕꯗꯣ
ꯎꯝ
ꯑꯣꯛꯁꯤꯖꯦꯟ ꯍꯥꯞꯄꯁꯨ ꯌꯥꯗꯦ ꯑꯗꯨꯝ ꯂꯧꯊꯣꯛꯀꯅꯤ
ꯎꯝ ꯀꯃꯥꯏ ꯅꯥꯏ ꯍꯥꯏꯕ
ꯂꯤꯚꯔ ꯁꯤꯔꯣꯁꯤꯁ ꯀꯤꯅꯤ ꯂꯤꯚꯔ ꯌꯨ ꯊꯛꯄꯒꯤ ꯂꯣꯏꯅ
ꯑꯣ
ꯑꯗꯨꯒ ꯀꯩꯅꯣꯁꯨ ꯇꯧꯕ ꯀꯤꯅꯤꯁꯨ ꯁꯣꯛꯈ꯭ꯔꯕ ꯃꯥꯁꯦ ꯒꯨꯂꯤ ꯄꯦꯟ ꯀꯤꯂꯔ ꯑꯗꯨꯝ ꯆꯥꯕ ꯗꯣ ꯃꯥ ꯅꯥꯏꯌꯦ ꯅꯥꯢꯌꯦ ꯍꯥꯢꯔꯤ ꯗ ꯈꯔ ꯀꯜꯂꯤꯉꯩꯗ ꯑꯗꯨꯝ ꯄꯦꯟꯀꯤꯂꯔ ꯆꯥ ꯆꯥꯔꯒ ꯈꯥꯡꯂꯒ ꯂꯩꯕ ꯂꯩꯕꯒꯤ ꯒꯣ
ꯑꯣ ꯍꯣ ꯍꯣ
ꯏꯄꯨꯒꯤ ꯂꯥꯏꯐ ꯁꯇꯥꯏꯜ ꯄꯨꯟꯁꯤ ꯋꯥꯔꯤ ꯌꯥꯝ ꯅꯨꯡꯁꯤꯕꯅꯤꯗ
ꯍꯟꯗꯛꯁꯦ ꯑꯁꯤꯒꯨꯝꯕ ꯌꯥꯝꯅꯅꯦ ꯑꯩꯈꯣꯏ ꯃꯐꯝꯗꯁꯨ ꯑꯗꯨꯝ ꯌꯥꯝ ꯊꯣꯛꯈ꯭ꯔꯦ
ꯑꯗꯨꯅꯦ ꯊꯛꯀꯅꯣ ꯃꯁꯤ ꯅꯪꯗꯤ ꯊꯛꯄ꯭ꯔꯥ
ꯑꯩꯈꯣꯏꯗꯤ ꯇꯧꯗꯦ ꯀꯤꯌꯦ
ꯗꯤ ꯒꯨꯝꯕꯗꯤ ꯇꯧꯔꯝꯒꯅꯤꯗ
ꯎꯝ ꯑꯣ ꯑꯗꯨꯕꯨꯗꯤ ꯃꯇꯝ ꯂꯩꯌꯦꯅ
ꯎꯝ
ꯑꯁ ꯑꯗꯨ ꯌꯥꯝ ꯆꯠꯅꯈ꯭ꯔꯦ ꯑꯩꯈꯣꯏ ꯃꯐꯝꯗꯁꯨ ꯀꯣ ꯑꯁꯤꯗꯅ ꯁꯨꯃꯥꯥꯟ ꯄꯣꯡꯃ ꯑꯩꯈꯣꯏ ꯏꯃꯥꯟꯅꯕꯁꯤꯡꯁꯨ ꯊꯣꯛꯄ ꯌꯥꯎꯒ꯭ꯔꯦꯕ
ꯎꯝ
ꯍꯥꯏꯕꯗꯤ ꯃꯣꯏꯒꯤꯁꯦ ꯃꯇꯝ ꯍꯦꯟꯈ꯭ꯔꯕꯗꯅꯀꯣ ꯎꯄꯥꯏ ꯂꯩꯇꯕ ꯑꯃꯨꯛ ꯁꯦꯝꯅꯤꯡꯉꯥꯢꯗꯣ
ꯑꯗꯨꯅꯦ
ꯑꯗꯨ ꯍꯣꯏ ꯐꯥꯔꯠꯁ ꯇꯥꯏꯝ ꯑꯩ ꯑꯩꯗꯤ ꯑꯍꯥꯟꯕꯅꯤꯅꯦ
ꯑ ꯅꯤ ꯋꯥꯅꯤ
ꯍꯥꯥ
ꯌꯥꯝ ꯅꯨꯡꯉꯥꯏꯌꯦ ꯊꯦꯡꯅꯕ
ꯃꯥꯅꯦ ꯀꯂꯦꯖ
ꯀꯩ ꯀꯔ
ꯀꯣꯂꯦꯖꯁꯦ ꯑꯗꯨꯝ ꯆꯠ ꯔꯤꯕ꯭ꯔꯀꯣ ꯍꯟꯗꯛꯁꯦ
ꯎꯝ ꯆꯠꯇꯦ
ꯎꯝ
ꯇꯝꯗ꯭ꯔꯦ
ꯐꯨꯠꯕꯣꯜꯗ ꯌꯦꯡꯕ꯭ꯔꯣ
ꯕꯣꯜ ꯌꯦꯡꯅꯉꯥꯏꯒꯤ ꯇꯥꯏꯃꯤꯡ ꯂꯩꯇ꯭ꯔꯦ ꯑꯁꯤꯗ ꯅꯦꯠꯋꯥꯛꯛ ꯅꯦꯠꯋꯛ ꯅꯨꯡꯉꯥꯏꯇꯕꯅꯦꯕꯀꯣ ꯅꯦꯠꯋꯔꯛ ꯄ꯭ꯔꯣꯕ꯭ꯂꯦꯝ ꯑꯗꯣ ꯉꯔꯥꯡꯅꯦꯕ ꯐꯪꯗꯕ ꯅꯤ ꯑꯗꯨ ꯋꯥꯏ ꯐꯥꯏ ꯁꯝꯃꯒ ꯀꯩꯅꯣ ꯇꯧꯕ ꯑꯗꯨꯒ ꯉꯁꯤ ꯅꯨꯃꯤꯠꯇꯤ ꯑꯃꯨꯛꯀ ꯌꯥꯈ꯭ꯔꯦ ꯅꯨꯡꯊꯤꯟꯗꯤ ꯃꯨꯀꯥ ꯌꯥꯏ
ꯐꯨꯠꯕꯣꯜꯁꯤ ꯀꯔꯤ ꯀꯟꯇ꯭ꯔꯤꯕꯨ ꯁꯞꯄꯣꯔꯠ ꯇꯧꯅꯤꯡꯕꯒꯤꯗꯠ ꯂꯣ ꯅꯪꯁꯦ
ꯑꯁ ꯑꯩꯗꯤ ꯄꯇꯨꯒꯜꯅꯤꯅꯦ
ꯑꯦ ꯑꯩꯁꯨ ꯄꯣꯠꯇꯨꯒꯅꯤ
ꯑꯩ ꯉꯝꯁꯨ ꯉꯝꯒꯗꯧꯕꯗꯤ ꯑꯗꯨꯝ ꯊꯥꯖꯗꯕ ꯑꯗꯨ ꯑꯣꯏꯔꯁꯨ ꯑꯗꯨꯝ ꯄꯥꯝꯕꯗꯣ
ꯎ ꯉꯝꯒꯅꯤꯗ
ꯑꯩꯗꯤ ꯊꯥꯗꯤ ꯊꯥꯖꯗꯕꯅꯦ
ꯊꯖꯥꯎ ꯊꯥꯖꯥꯎ ꯑꯩꯗꯤ ꯄꯣꯔꯇꯨꯒꯜꯒ ꯖꯄꯥꯟ ꯆꯠꯂꯒꯦ
ꯑꯦ ꯀꯩꯒꯤ ꯑꯅꯤ ꯑꯅꯤ ꯆꯨꯁ ꯇꯧꯈ꯭ꯔꯅꯤ
ꯑꯅꯤ ꯊꯝꯃꯒꯦ
ꯑꯦ ꯅꯪ ꯑꯅꯤ ꯂꯣꯟꯒ ꯈꯟꯕ ꯃꯥꯜꯂꯦ ꯑꯗꯨꯗꯤ ꯑꯃꯀꯛꯇ ꯈꯒꯗꯕ ꯃꯅꯤꯅꯦ ꯉꯝꯃꯁꯨ ꯉꯝꯗ꯭ꯔꯁꯨ ꯑꯗꯨꯗ ꯂꯦꯞꯀꯗꯕꯅꯤ ꯑꯗꯨ ꯅꯪꯗꯤ ꯆꯨꯁ ꯑꯅꯤ ꯇꯧꯋꯦ
ꯑꯃꯨꯛ ꯁꯤꯈ꯭ꯔꯗꯤ ꯑꯃꯨꯛ ꯍꯥꯏ ꯑꯇꯣꯞꯄ
ꯍꯁ ꯑꯗꯨ ꯌꯥꯗꯧꯅꯦ
ꯑ
ꯅꯣꯏꯗꯤ ꯐꯦꯃꯤꯂꯤ ꯃꯤ ꯀꯌꯥꯔꯣ
ꯊ꯭ꯔꯤ ꯑꯍꯨꯝ ꯏꯌꯥꯝꯕ ꯑꯃ ꯑꯩꯅ ꯃꯤꯗꯨꯜ ꯑꯗꯨꯒ ꯂꯥꯁꯀꯤ ꯑꯅꯥꯎ ꯏꯅꯥꯎꯅꯨꯄꯤ
ꯃꯌꯥꯏꯔꯥ ꯅꯪꯁꯦ
ꯃꯅꯤ ꯃꯌꯥꯥꯏ ꯃꯤꯗꯜ
ꯃꯌꯥ ꯏꯁꯤꯡꯁꯨ ꯁꯤꯡꯉꯦ ꯍꯥꯏꯀꯣ
ꯑ ꯑꯩꯗꯤ ꯁꯤꯡꯗꯕꯅꯤꯅ ꯉꯥꯡꯕ ꯀꯥꯟꯅ ꯁꯤꯡꯕ ꯃꯥꯟꯕꯥꯟꯕ꯭ꯔꯅꯦ
ꯋꯥꯏꯔꯞꯒꯂꯤ
ꯑꯣꯏꯔꯝꯗꯅꯤꯅꯦ ꯑꯦꯛꯖꯦꯛ ꯍꯥꯏꯗꯕ
ꯑꯦꯆꯦꯛꯄꯨꯗꯤ ꯀꯅꯥꯅꯁꯨ ꯇꯝꯕ ꯉꯝꯗꯦꯅ ꯊꯦꯡꯅꯗ꯭ꯔꯗꯤ ꯊꯦꯡꯅꯔꯒ ꯄꯨꯟꯕ ꯈꯔ ꯃꯇꯝ ꯀꯨꯏꯅ ꯄꯨꯟꯗ꯭ꯔꯗꯤ
ꯎꯝ ꯑꯗ ꯕ꯭ꯔꯥꯗꯔꯁꯦ ꯆꯍꯤ ꯀꯁꯨꯨ ꯀꯕꯥ
ꯑꯩꯈꯣꯏꯗꯤ ꯆꯍꯤ ꯇ꯭ꯋꯦꯟꯇꯤ ꯁꯤꯛꯁ
ꯑꯣ
ꯃꯈꯣꯟꯒꯗꯤ ꯃꯥꯟꯅꯗ꯭ꯔꯣ ꯆꯍꯤꯁꯦ
ꯎꯝ ꯃꯥꯜꯂꯦ ꯅꯨꯄꯥꯅꯤꯅ ꯃꯈꯣꯟ ꯑꯗꯨꯝ ꯈꯔꯗꯤ ꯆꯥꯎꯕ ꯇꯥꯕꯅꯦ ꯑꯩ ꯅꯨꯄꯤ ꯑꯩ ꯐꯥꯎꯕ ꯑꯗꯨꯛ ꯆꯥꯎ ꯗ
ꯅꯪ ꯆꯥꯎꯋꯦ ꯍꯣꯏ
ꯆꯕꯥꯏ ꯀꯣ ꯏ ꯈꯨꯣꯟꯅ
ꯅꯪꯗꯤ
ꯑꯩꯒꯤꯗꯤ ꯍꯥꯏꯔꯣꯏꯒꯦ ꯅꯪ ꯈꯪꯒꯅꯤ
ꯑꯍ
ꯑꯩꯗꯤ ꯍꯥꯏꯔꯣꯏꯒꯦ ꯅꯪ ꯈꯪꯒꯅꯦꯕ
ꯑꯣꯏꯅꯦ ꯍꯥꯏꯅ
ꯀꯌꯥ ꯃꯥꯟꯕꯕ꯭ꯔꯥ
ꯇ꯭ꯋꯦꯟꯇꯤ ꯐꯥꯏꯚ
ꯑꯥ ꯍꯥꯐꯇꯤ ꯀꯗꯥꯏꯗ ꯃꯥꯡꯍꯟꯕ꯭ꯔꯥꯅ ꯍꯥꯐ ꯑꯥ
ꯆꯨꯝꯗ꯭ꯔꯣ ꯑꯩ ꯍꯩꯁ ꯂꯥꯜꯂꯤꯕ꯭ꯔꯣ
ꯂꯜꯂꯦ
ꯑꯗꯨꯗꯤ
ꯇ꯭ꯋꯦꯟꯇꯤ ꯅꯥꯏꯟ ꯍꯟꯗꯛ ꯀꯩꯅꯣ ꯊꯥꯔꯇꯤ ꯌꯧꯗꯕ ꯁꯤꯛꯇꯦꯝꯕꯔ
ꯌꯨꯝ ꯄꯥꯟꯗ꯭ꯔꯤꯕꯔꯤꯕꯣ
ꯄ ꯑꯗꯨꯗꯤ ꯄꯅꯨ ꯃꯥꯅꯨ ꯃꯥꯗꯧꯔ
ꯌꯨꯝ ꯄꯥꯜꯂꯝꯒꯅꯤ
ꯑꯩꯁꯦ
ꯍꯣꯏ
ꯍꯣꯏ ꯅꯪꯅ ꯈꯟꯅꯤꯡꯕ ꯑꯃ ꯈꯜꯂꯣ
ꯅꯪ ꯅꯨꯄꯥꯉꯣꯟꯗꯩꯕꯤꯒꯦ
ꯀꯩ ꯋꯥ
ꯅꯪ ꯅꯨꯄꯥꯗ
ꯑꯥ
ꯒꯦꯝꯁ ꯅꯥꯥꯡꯔꯒ ꯅꯨꯄꯥꯁꯤꯡꯕꯨ ꯀꯣꯜ ꯇꯧꯔ ꯂꯩꯑ ꯍꯥꯏꯅ
ꯏ
ꯑꯅꯧ
ꯃꯥꯏ ꯂꯥꯛꯄ꯭ꯔ
ꯁꯦ ꯂꯥꯛꯑꯦ ꯃꯩ ꯂꯥꯛꯄꯒꯤꯅꯦ ꯅꯦꯕꯣꯛ ꯌꯥꯁꯦ ꯃꯩ ꯂꯥꯛꯇꯣꯏꯗꯤꯅꯦꯕꯣꯛ ꯌꯥꯔꯣꯏ
ꯑꯣ ꯀꯔꯤ ꯃꯐꯝ ꯑꯣꯏꯕ ꯆꯠꯂꯣ
ꯎꯝ ꯑꯩꯈꯣꯏ ꯈꯨꯟꯒꯤ ꯗꯤꯁꯇ꯭ꯔꯤꯛ ꯍꯣꯁꯄꯤꯇꯥꯜꯗꯅꯤ ꯂꯣꯀꯦꯁꯟ ꯍꯥꯕꯤ ꯌꯥꯗ
ꯍ ꯅꯣꯏ ꯂꯥꯎ ꯁꯨ꯭ꯔꯥ ꯅꯣꯏꯁꯨ
ꯑꯩꯗꯤ ꯆꯠꯇꯦ ꯑꯗꯨꯗꯥꯏꯗꯒꯤ ꯂꯧ ꯆꯠꯀꯦ
ꯑꯗꯨ ꯂꯩꯕꯨꯗꯤ ꯂꯩꯔꯕꯅꯤꯀꯣ ꯅꯣꯏꯁꯨ
ꯇꯌꯦ
ꯎꯝ
ꯇꯝꯄꯥꯛꯇꯅꯦ ꯑꯩꯈꯣꯏꯗꯤ
ꯑꯣ ꯅꯣꯏꯗꯤ ꯂꯩꯕꯒꯤ ꯅꯨꯡꯉꯥꯏꯅ ꯑꯩꯈꯣꯏꯗꯤ ꯏꯁ ꯂꯅꯥꯎꯁꯨ ꯂꯩꯇꯦ ꯀꯒꯥꯔꯤꯁꯨ ꯂꯩꯇꯦ ꯆꯥꯔꯒ ꯍꯤꯡꯉꯒ ꯂꯩꯕꯗꯨꯅꯤ
ꯆꯥꯔꯒ ꯍꯤꯡꯗ꯭ꯔꯗꯤ ꯆꯥꯗꯕꯤꯗꯤ ꯍꯤꯡꯒꯦ ꯍꯥꯏꯕ꯭ꯔꯣ
ꯆꯥꯕꯁꯨ ꯂꯤꯃꯤꯠꯇ ꯆꯥꯔꯤꯌꯦ
ꯌꯥꯝ ꯇꯥꯅꯤꯡꯗꯦ
ꯍꯧꯖꯤꯛꯇ ꯍꯧꯖꯤꯛ ꯃꯇꯝꯗ ꯂꯤꯃꯤꯠ ꯆꯥꯕ ꯃꯤ ꯂꯩꯇꯦ ꯑꯦ ꯑꯣꯏꯗꯕ ꯉꯥꯡꯉꯤ ꯌꯥꯝꯅ
ꯎꯝ
ꯍꯧꯖꯤꯛꯀꯤ ꯋꯦꯗꯔꯁꯤꯒ ꯀꯣ
ꯎꯝ